ꯍꯜꯂꯣ
ꯀꯔꯤ ꯇꯧꯔꯒ ꯂꯩꯕ꯭ꯔꯣ
ꯆꯥꯛ ꯆꯥꯔꯒ ꯂꯣꯏꯔꯒ ꯑꯗꯨꯝ ꯂꯥꯛꯑꯦ ꯍꯧꯖꯤꯛꯇꯤ
ꯀꯩ ꯌꯦꯟꯁꯥꯡ ꯆꯥꯕ꯭ꯔꯣ
ꯎꯝ ꯁꯕꯥ ꯑ ꯕꯤ ꯅ ꯑ ꯇꯅꯤ ꯉꯪꯈꯣꯛꯅ ꯑꯪꯈꯨꯅ ꯊꯋꯥꯏꯒ ꯑꯂꯨꯒ ꯆꯥꯏꯑ
ꯑ
ꯑꯁꯥ ꯏꯗꯣꯡꯗꯒꯤꯩꯒꯤ ꯑꯣꯏ ꯇꯥꯛꯞ ꯄꯟ ꯀꯝꯄ꯭ꯂꯤꯠꯁ ꯂꯥꯎꯝ ꯇꯧꯅꯦ ꯍꯦꯦꯟꯗꯤꯗ ꯇ꯭ꯋꯦꯟꯇꯤ ꯇꯁ ꯇꯧ ꯇꯧ ꯍꯦꯛꯇ
ꯁꯨꯒꯠꯂꯤ ꯍꯣ
ꯀꯔꯤꯅꯣ
ꯏꯃꯥꯟꯅꯕꯤꯕꯨꯅꯤꯗ ꯑꯩꯕꯨ ꯆꯪꯈ꯭ꯔꯦ ꯍꯥꯏꯔꯒ
ꯑꯥ ꯑ ꯉꯁꯤꯒꯤꯗꯤ ꯑꯣꯏꯗꯕ ꯃꯥꯜꯂꯦꯗ ꯉꯁꯤꯒꯤꯗꯤ ꯂꯥꯛꯑꯦ ꯀꯩꯅꯣ ꯇꯧꯗꯦ ꯉꯁꯤꯒꯤ ꯑꯣꯏꯗꯕ ꯃꯥꯜꯂꯦꯕ ꯑꯃ ꯅꯠꯇꯦ ꯉꯁꯤꯒꯤꯗꯤ ꯉꯁꯤꯒꯤꯗꯤ ꯆꯪꯗꯕ ꯃꯥꯜꯂꯦ ꯍꯥꯏꯕ ꯍꯣꯏ
ꯉꯁꯤꯒꯤꯅꯦ ꯑꯩꯒꯤꯗꯣ
ꯅꯍꯥꯟꯒꯤ ꯈꯥꯛꯇ ꯑꯣꯏꯕ ꯃꯥꯜꯂꯤꯕꯥ ꯉꯁꯤꯒꯤꯗꯤ ꯇꯣꯉꯥꯟꯅ ꯎꯝ ꯀꯩꯅꯣ ꯇꯣꯉꯥꯟꯅ ꯇꯧꯒꯗꯧꯕ ꯃꯥꯜꯂꯤ
ꯒꯤꯟ ꯇꯥꯗꯦ ꯑꯩ ꯅꯪꯅ ꯍꯥꯏꯕꯗꯣ
ꯉꯁꯤꯒꯤꯗꯤ ꯇꯣꯉꯥꯟꯅ ꯇꯧꯒꯗꯧꯕ ꯃꯥꯜꯂꯦ ꯍꯥꯏꯕ
ꯑꯣꯏ ꯑꯗꯨ ꯑꯣꯏꯔꯁꯨ ꯅꯪꯒꯤꯗꯣ ꯃꯁꯥꯛ ꯎꯈ꯭ꯔꯦꯅ
ꯔꯣꯠꯔꯝꯕꯗꯨꯔꯥ ꯑꯣ ꯍꯣꯏ ꯍꯣꯏ ꯃꯁꯛꯄꯨꯗꯤ ꯎꯈ꯭ꯔꯦ ꯍꯣꯏ ꯃꯁꯤꯡꯗꯨꯀꯣ
ꯎꯝ ꯑꯗꯨꯅꯦ ꯃꯁꯛꯄꯨꯗꯤ ꯎꯈ꯭ꯔꯦꯅ
ꯎꯝ
ꯑꯩ ꯑꯩꯈꯣꯏꯁꯨ ꯃꯣꯔꯅꯤꯡꯒꯤ ꯃꯁꯇꯣ ꯎꯕꯅꯦ
ꯑꯥ
ꯑꯗꯣ ꯇ꯭ꯋꯦꯟꯇꯤꯒꯨꯝꯕ ꯇ꯭ꯋꯦꯟꯇꯤꯒꯨꯝꯕꯒꯤꯅꯦ ꯌꯥꯝꯅꯕꯅꯦ ꯑꯩꯒꯤꯗꯨꯁꯨ ꯑꯁꯦꯡꯕꯗꯤ ꯑꯩ ꯑꯥ ꯀꯨꯟ ꯀꯨꯟꯊ꯭ꯔꯥꯒꯨꯝꯕ ꯂꯣꯏꯈ꯭ꯔꯦꯅ
ꯎꯝ
ꯑꯗꯨꯒꯤꯅꯦ ꯃꯤ ꯂꯥꯛꯇꯕ꯭ꯔꯣ ꯍꯧꯖꯤꯛꯀ
ꯂꯥꯛꯇꯦ ꯀꯌꯥꯃꯨꯛ
ꯇꯥꯡꯍꯦ ꯎꯝ
ꯔꯩꯍꯥꯏꯌꯣ ꯔꯩꯍꯦꯜꯒꯤ ꯄꯩꯁꯥꯗꯣ ꯈꯔ ꯎꯝ ꯄꯤꯈ꯭ꯔꯁꯤꯔꯥ ꯈꯟꯕꯅꯦ ꯑꯩ
ꯁꯅꯥꯒꯤ ꯀꯩꯅꯣꯃ ꯇꯣꯡꯈ꯭ꯔꯣꯅ ꯔꯍꯦꯌꯣꯒꯤꯗꯤ ꯀꯣꯟꯅ ꯇꯧꯋꯣꯅ
ꯑꯁ ꯅꯠꯇꯦ ꯃꯤꯒꯤ ꯄꯩꯁꯥꯒꯤ ꯄꯥꯎꯗꯣ ꯄꯨꯔꯒ ꯋꯥꯈꯜ ꯌꯥꯝ ꯋꯥꯔꯒ ꯂꯩꯕꯅꯤ ꯑꯩ ꯂꯤꯁꯤꯡ ꯑꯃꯒ ꯐꯥꯏꯚ ꯍꯟꯗ꯭ꯔꯦꯗ ꯂꯩꯔꯤꯌꯦ
ꯑꯗꯨꯅꯦ ꯑꯗꯨꯕꯨ ꯍꯥꯏꯕꯗꯤ ꯃꯥꯅ ꯃꯆꯦꯠ ꯃꯆꯦꯠ ꯄꯤꯔꯛꯀꯅꯨ ꯍꯥꯏꯕꯒꯤꯅꯤꯅ ꯑꯩ ꯑꯩꯉꯣꯟꯗꯗꯤ ꯂꯩꯇꯕ ꯑꯗꯨꯒꯤꯅꯦ
ꯎꯝ ꯑꯗꯨ ꯑꯗꯨ ꯑꯣꯏꯔꯁꯨ ꯐꯨꯜꯗꯤ ꯎꯝ ꯀꯔꯤꯔꯥ ꯃꯇꯝ ꯑꯃꯗ ꯄꯤꯌꯣ ꯍꯥꯏꯔꯗꯤ ꯂꯩꯇꯦꯅ ꯑꯗꯣ
ꯗꯨ ꯀꯅꯥꯗ ꯊꯥꯒꯦ ꯍꯥꯏꯕ꯭ꯔꯣꯅꯦ
ꯋꯥꯟꯗ ꯈꯔ ꯊꯥꯈ꯭ꯔꯁꯤꯔꯥ ꯈꯪꯗꯦ ꯑꯃꯨꯛ
ꯎꯍꯨꯝ ꯍꯪꯉꯣ
ꯈꯔ ꯗꯔꯀꯥꯔ ꯑꯣꯏꯌꯦ ꯑꯃꯒꯨꯝꯕ ꯂꯩꯔꯗꯤ ꯂꯧꯅꯤꯡꯉꯦ ꯍꯥꯏꯕꯅꯦꯕ ꯅꯍꯥꯟꯗꯣ
ꯕꯦꯂꯦꯟꯁ ꯖꯦꯔꯣ ꯑꯣꯏꯈ꯭ꯔꯦ ꯍꯥꯏꯕꯅꯦ ꯉꯁꯤ
ꯎꯝ ꯃꯥ ꯑꯗꯨꯃꯥꯏꯅ ꯇꯧ ꯑꯁ ꯈꯪꯗꯦ ꯀꯃꯥꯏꯅ ꯇꯧꯁꯤꯔ ꯑꯩꯒꯤꯁꯦ
ꯃꯥꯅ ꯌꯥꯏ ꯍꯥꯏꯔꯗꯤ ꯑꯗꯨꯝ ꯄꯤꯕ ꯌꯥꯏ ꯃꯥꯅ ꯂꯤꯁꯤꯡ ꯃꯉꯥꯒꯨꯝꯕ ꯄꯨꯐꯝ ꯂꯩꯔꯗꯤ ꯐꯒꯅꯤꯗ ꯍꯥꯏꯅ ꯍꯥꯏꯕꯅꯤ
ꯑꯣ ꯈꯔ ꯈꯔ ꯑꯗꯨꯝ ꯃꯆꯦꯠ ꯃꯆꯦꯠꯁꯨ ꯑꯣꯏꯔꯁꯨ ꯂꯤꯁꯤꯡ ꯑꯃꯗꯤ ꯄꯤꯈ꯭ꯔꯗꯤ ꯑꯃꯒꯤꯗꯤ ꯑꯗꯨꯝ ꯅꯨꯡꯉꯥꯏꯌꯦꯅ ꯈꯪꯕꯗꯣ
ꯍꯣꯏ
ꯅꯍꯥꯔꯁꯨꯨꯇꯤꯅ ꯈꯥꯡꯇꯣ ꯋꯥꯡꯉꯇꯔꯣ
ꯀꯩꯩꯅꯣ
ꯏꯃꯥꯟꯅꯕꯤꯕꯨ ꯍꯥꯏꯕꯅꯤꯗ
ꯑꯧ ꯁꯣꯇꯤ ꯑꯧ ꯁꯣꯇꯤ
ꯃꯤ ꯀꯌꯥ ꯂꯩꯕ꯭ꯔꯣ ꯍꯧꯖꯤꯛ
ꯑꯅꯤ ꯈꯛꯇ ꯂꯩꯗ ꯃꯥꯁꯨ ꯀꯣꯜ ꯇꯧꯒꯦꯅ ꯍꯥꯏꯕ
ꯑꯩ ꯂꯣꯏꯕ ꯃꯇꯨꯡꯗ ꯇꯧꯑꯣ
ꯑꯩꯌꯥ ꯀꯔꯤꯅꯣꯃ ꯆꯥꯅꯤꯡꯉꯦ
ꯑꯩ ꯒ꯭ꯔꯨꯞꯇ ꯑꯗꯣ ꯊꯥꯈ꯭ꯔꯕꯒꯤ ꯂꯣꯏꯔꯦ ꯎꯝ ꯅꯨꯄꯥ ꯑꯃꯗꯣ ꯄꯥꯔꯁꯣꯅꯦꯜ ꯀꯣꯜ ꯇꯧꯔꯛꯑꯦ ꯑꯩ ꯒꯔꯨꯞꯀꯤ ꯃꯦꯁꯦꯖ ꯔꯤꯄ꯭ꯂꯥꯏ ꯇꯧꯗꯕ ꯃꯥꯜꯂꯦ
ꯑꯁꯤ ꯑꯁꯤꯒꯤ ꯒ꯭ꯔꯨꯞ ꯅꯪ ꯁꯦꯝꯕꯤꯕ꯭ꯔꯥ
ꯅꯠꯇꯦꯍꯦ ꯃꯄꯨꯅ ꯁꯦꯝꯅꯦ ꯀꯃꯥꯏꯅ ꯑꯩꯅ ꯁꯦꯝꯒꯗ꯭ꯔꯣ ꯂꯣꯏꯔꯦꯍꯦ ꯑꯩꯔꯤꯁ ꯅꯪꯁꯨ ꯑꯩꯁꯦ ꯃꯤ ꯑꯗꯨꯒꯨꯝꯕ ꯃꯤꯗꯤ ꯌꯥꯝ ꯈꯪꯅꯕ ꯈꯪꯗꯦ ꯑꯗꯨꯣ ꯑꯁ ꯈꯪꯗꯦꯀꯣ ꯑꯗꯨ
ꯅꯠꯇꯦꯗ ꯑꯗꯨꯀꯨꯝꯕꯅ ꯅꯪꯅ ꯀ꯭ꯔꯨꯞ ꯀ꯭ꯔꯨꯞ ꯀꯩꯅꯣ ꯇꯧꯕꯒꯤꯔꯥ ꯍꯥꯏꯕꯅꯤꯅ
ꯑꯃꯨꯛ ꯕꯨꯟꯗ ꯍꯥꯏꯁꯤꯟꯂꯛꯇꯅꯀꯣ ꯅꯪ
ꯅꯣꯏ ꯑꯅꯤ ꯀꯣꯜ ꯇꯧꯔꯔꯤ ꯑꯩꯒꯤ ꯋꯥꯔꯤ ꯂꯤꯕ ꯃꯥꯜꯂꯦ ꯅꯣꯏ ꯑꯅꯤ ꯃꯔꯛ ꯃꯔꯛꯇ
ꯂꯤꯗꯦ ꯂꯤꯗꯦ
ꯅꯣꯥꯏ ꯑꯅꯤ ꯑꯩꯒꯤ ꯋꯥꯔꯤ ꯂꯤꯕ ꯃꯥꯜꯂꯦ ꯑꯦꯏꯔꯤꯁ ꯈꯣꯏ ꯑꯅꯤꯗꯤ ꯀꯣ ꯇꯥꯔꯗꯤ ꯅꯥꯡꯕ ꯑꯗꯨꯃꯥꯏꯅ ꯍꯥꯏꯕꯅꯦ ꯍꯥꯏꯕꯅꯦ ꯅꯥꯡ ꯈꯛꯇꯅꯦ ꯅꯨꯡꯉꯥꯏꯕ ꯑꯗꯨꯃꯥꯏꯅ ꯇꯥꯎꯕꯅꯦ ꯕꯣꯟꯁꯨ ꯑꯗꯨꯃꯥꯏꯅ ꯅꯨꯡꯉꯥꯏꯇꯕꯅꯦꯀꯣ ꯅꯣꯏ ꯑꯅꯤꯒꯤ ꯁꯤꯂꯔꯤ ꯆꯪꯕꯗꯣ ꯑꯩ ꯋꯥꯔꯦ ꯉꯥꯏꯕꯗꯣ
ꯅꯪ ꯆꯠꯅ ꯅꯨꯡꯉꯥꯏꯔꯤꯁꯦ
ꯒꯦꯝꯒꯨꯝꯕ ꯁꯅꯥꯕꯒꯤꯔꯣ ꯀꯔꯤꯔꯣ
ꯀꯅꯥꯔꯥ
ꯅꯪꯒꯤ ꯐꯣꯟ ꯚꯥꯏꯕ꯭ꯔꯦꯠ ꯚꯥꯏꯕ꯭ꯔꯦꯗ ꯑꯗꯨꯝ ꯆꯠꯂꯦꯅ ꯎꯝ ꯎꯝ ꯔꯤꯡꯇꯣꯟꯗꯤ ꯇꯥꯔꯣꯏ ꯃꯤꯁꯦꯁ
ꯃꯦꯁꯦꯁ ꯃꯦꯁꯦꯁ ꯈꯔ ꯂꯥꯛꯄꯒꯤꯅꯦ
ꯐꯣꯟ ꯐꯣꯜ ꯂꯥꯛꯄꯕꯨꯗꯤ ꯈꯪꯉꯣꯏ
ꯑꯗꯨꯝ ꯄꯥꯏꯈꯥꯠꯂꯦꯅ ꯐꯣꯟ ꯂꯥꯛꯔꯁꯨ
ꯅꯠꯇꯦꯗ ꯅꯪꯒꯤ ꯔꯤꯡꯇꯣꯟꯗꯨꯗꯤ ꯇꯥꯗꯦꯅ ꯃꯔꯛ ꯃꯔꯛ ꯑꯗꯨꯅꯅꯦꯅ ꯃꯦꯁꯦꯁꯀꯤ ꯃꯈꯣꯟꯗꯤ ꯌꯥꯝ ꯀꯜꯂꯦ
ꯍꯣꯏ ꯑꯩꯈꯣꯏ ꯄꯥꯏꯕꯅꯤꯅꯀꯣ
ꯎꯝ
ꯖꯣꯏꯅꯤꯡ ꯀꯣꯜ ꯎ ꯃꯔꯥꯛ ꯃꯔꯥꯛ ꯑꯗꯨꯃꯥꯏꯅ ꯇꯧꯕꯅꯦ ꯅꯦꯠꯋꯥꯛ ꯅꯨꯡꯉꯥꯏꯇꯕ꯭ꯔꯥ ꯈꯪꯗꯦ ꯒꯌ꯭ꯥꯟ ꯇꯥꯗꯦ ꯅꯍꯥꯟ ꯃꯣꯔꯅꯤꯡꯗ ꯅꯨꯄꯥ ꯑꯃꯁꯨ ꯀꯣꯜ ꯇꯧꯔꯒ ꯖꯣꯏꯅꯤꯡ ꯀꯣꯜ ꯖꯣꯏꯅꯤꯡ ꯀꯣꯜ ꯇꯧꯔꯒ ꯑꯗꯨꯝ ꯌꯥꯗꯝꯅꯦ
ꯅꯦꯠꯋꯔꯥꯛꯅ ꯑꯣꯏꯔꯝꯒꯅꯤ ꯑꯗꯨꯗꯤ
ꯎꯝ
ꯅꯗꯦ ꯑ ꯀꯩꯅꯣ ꯅꯪ ꯅꯪꯒꯤ ꯄꯦꯠꯇꯣ
ꯎꯝ
ꯏꯁꯀ꯭ꯔꯤꯟꯁꯣꯠ ꯇꯧꯔꯒ ꯊꯥꯔꯛꯑꯣ
ꯑꯁ ꯌꯥꯔꯦ ꯒ꯭ꯔꯨꯞꯇ ꯊꯥꯈ꯭ꯔꯦ ꯅꯪ ꯌꯥꯎꯕ ꯅꯠꯇ꯭ꯔꯣ
ꯅꯪ ꯒꯔꯨꯞ ꯌꯥꯎꯗꯦ ꯑꯩ
ꯇꯥꯎꯊꯥꯅꯤꯡꯗꯦ
ꯁꯥꯛꯇꯨꯒ
ꯀꯅꯥꯗ ꯎꯠꯀꯅꯤ ꯍꯥꯏꯕ꯭ꯔ ꯅꯪ
ꯅꯠꯇꯦ ꯑꯩꯉꯣꯟꯗ ꯌꯦꯡꯅꯤꯡꯉꯥꯏꯅꯦ ꯑꯩꯒꯤꯗꯣ ꯌꯦꯂꯣ ꯑꯣꯏꯔꯤꯌꯦꯅ ꯑꯇꯣꯞꯄ ꯁꯤꯡꯗꯤ ꯒ꯭ꯔꯤꯟ ꯑꯣꯏꯔꯤꯑꯕ ꯑꯗꯨꯒꯤ ꯂꯣꯏ ꯆꯠꯈ꯭ꯔꯗꯤ ꯌꯦꯂꯣ
ꯗꯦ
ꯑꯗꯨꯅꯦ ꯂꯣꯏꯔꯒ ꯇꯩꯕ ꯇꯧꯑꯣ ꯍꯥꯏꯕꯅꯦ
ꯔꯦꯍꯥꯜ ꯌꯥꯎꯗꯔꯁꯨ ꯐꯖꯅ ꯍꯥꯏꯕ꯭ꯔꫭ
ꯅꯪꯅ ꯍꯥꯏꯌꯣ ꯍꯥꯏꯔꯒ
ꯍꯥꯏꯅꯤꯡꯗꯦ
ꯑꯩꯅ ꯀꯩꯅꯣ ꯍꯥꯏꯕꯗꯤ ꯐꯖꯅ ꯍꯥꯏꯕ ꯍꯩꯇꯕ ꯃꯥꯅ ꯃꯥꯒꯤ ꯀꯣꯏꯁꯟꯗꯨꯒ
ꯀꯥꯏꯗꯦ ꯃꯣꯏꯁꯨ ꯄꯥꯝꯃꯗꯤ ꯍꯥꯏꯕꯅꯤꯗ ꯑꯩꯈꯣꯏꯗꯤ ꯃꯤ ꯀꯣꯛ ꯇꯥꯎꯅꯤꯡ ꯌꯥꯝ ꯌꯥꯝ ꯂꯩꯌꯦꯗ
ꯎꯝ꯫
ꯅꯨꯡꯁꯤꯕꯒꯤ ꯍꯥꯏꯕꯅꯤꯗ
ꯆꯨꯝꯃꯤ
ꯄꯩꯁꯥ ꯈꯔ ꯁꯥꯏꯠ ꯏꯟꯀꯝ ꯂꯥꯛꯗꯤ ꯑꯗꯨꯝ ꯌꯥꯏꯅ ꯑꯩꯈꯣꯏꯁꯨ ꯁꯣꯠꯇꯣ ꯌꯦꯡꯉꯣ ꯐꯥꯎꯔꯦ ꯆꯥꯔꯆ ꯀꯨꯝꯕ ꯇꯥꯎꯅꯤꯉꯥꯏꯁꯨ ꯑꯗꯨꯝ ꯌꯥꯏꯌꯦ ꯄꯦꯖ ꯀꯨꯝꯕꯁꯨ ꯂꯥꯎꯕ ꯌꯥꯔꯦ ꯁꯦꯝꯄꯨ ꯀꯔꯤ ꯀꯔꯛ ꯍꯥꯏ ꯗꯤ ꯌꯥꯝ ꯐꯥꯏ ꯌꯥꯔꯦꯍꯦ ꯍꯧꯖꯤꯛ ꯄꯩꯁꯥꯗꯣ ꯈꯔ
ꯍꯣꯏ ꯅꯪꯗꯤ ꯌꯥꯏꯌꯦ ꯍꯣꯏ ꯎꯝ
ꯉꯁꯤꯁꯦ ꯐꯝ ꯐꯝꯃꯒꯔꯔꯣꯛꯑꯦ ꯑꯗꯨꯝ ꯀꯣꯕꯅꯤ
ꯎꯝ
ꯌꯥꯗ꯭ꯔꯦ ꯀꯣꯛꯁꯦ
ꯑꯗꯣ ꯃꯤ ꯂꯩꯇꯕꯅ ꯅꫭꯏ ꯅꯣꯏꯒꯤꯗꯤ ꯑꯗꯨꯝ ꯌꯥꯏꯌꯦꯅ ꯐꯥꯏꯅ ꯅꯨꯡꯉꯥꯏꯌꯦꯅ ꯊꯕꯛ ꯂꯩꯇꯕꯅꯤꯅ ꯇꯨꯝ ꯐ꯭ꯔꯤꯗ ꯂꯩꯕꯗꯣ ꯑꯗꯨꯒꯤꯅꯦ ꯅꯪꯒꯤ ꯑꯦꯁ ꯇꯔꯥ ꯊꯕꯛ ꯈꯔ ꯇꯧ ꯍꯥꯏꯕꯗꯣ ꯈꯔ ꯅꯪꯒꯤ ꯑꯦꯛꯁꯇ꯭ꯔꯥ ꯈꯔ
ꯎꯝ ꯈꯔ ꯈꯔ ꯇꯧꯅꯤꯡꯉꯥꯏ ꯈꯪꯗꯦ
ꯁꯦꯝꯕꯁꯨ ꯁꯪꯒꯗꯧꯕ ꯃꯥꯟꯗ꯭ꯔꯦꯅꯦ
ꯁꯦꯁ ꯅꯪ ꯐ꯭ꯔꯤꯗ ꯑꯗꯨꯝ ꯐꯥꯝꯃꯒ ꯀꯔꯤꯒꯤ ꯁꯪꯗꯕ꯭ꯔꯥ
ꯅꯠꯇꯦ
ꯑꯩ ꯑꯣꯏꯔꯗꯤ ꯁꯦꯝ ꯈꯔꯅꯤ
ꯁꯤꯡꯖꯨꯒꯤ ꯄꯣꯠ ꯑꯃ ꯀꯩꯅꯣꯒꯨꯝꯕ ꯕꯦꯁꯣꯟꯒꯨꯝꯕ ꯉꯥꯎꯕꯒꯨꯝꯕ ꯈꯣꯠꯄꯗꯣ
ꯎꯝ‌꯫
ꯑꯗꯨꯝ ꯊꯦꯡꯅ ꯍꯧꯒꯠꯄꯅꯤꯅ ꯆꯥꯛ ꯐꯥꯎ ꯆꯥꯕ ꯁꯪ ꯁꯪꯕ ꯁꯪꯗꯕ ꯃꯇꯝ ꯂꯩꯌꯦꯕ
ꯅꯪꯅ ꯄꯥꯝꯔꯗꯤ ꯑꯗꯨꯃꯥꯏꯅ ꯇꯥꯎꯕ ꯌꯥꯏ ꯑꯩ ꯃꯣꯃꯣꯒꯨꯝꯕ ꯑꯣꯔꯗꯔ ꯂꯥꯛꯑꯗꯤ ꯈꯔ ꯉꯟꯅ ꯍꯧꯒꯠꯂꯒ ꯁꯦꯝꯃꯦ ꯑꯩꯁꯨ
ꯎꯝ꯫
ꯅꯪꯅ ꯇꯟꯕꯒꯤꯅꯦ ꯈꯪꯉꯦ ꯑꯩ ꯐꯖꯅ ꯅꯪꯕꯨꯗꯤ
ꯍꯧꯖꯤꯛꯀꯥꯟ ꯇꯨꯝꯕ ꯅꯨꯡꯉꯥꯏꯕꯒ ꯌꯥꯗ꯭ꯔꯤ
ꯇꯨꯝꯃꯜꯂꯁꯨ ꯐꯥꯗꯝꯅꯦ ꯃꯩꯕꯨꯋꯥꯛꯗꯣ ꯌꯥꯗꯦ ꯍꯥꯏꯌꯦ ꯇꯨꯝꯃꯜꯂꯁꯨ
ꯅꯨꯡꯗꯥꯡꯗ ꯇꯨꯝꯕ ꯌꯥꯗ꯭ꯔꯦ ꯈꯪꯗꯦ ꯑꯌꯨꯛ ꯎꯝ ꯍꯦꯛ
ꯌꯥꯔꯦ ꯊꯝꯃꯣ ꯅꯪꯉꯣꯟꯗ ꯋꯥꯔꯤ ꯂꯤꯅꯤꯡꯗ꯭ꯔꯦ ꯍꯧꯖꯤꯛ